ꯇꯥꯏꯌꯦ ꯅꯪ ꯀ꯭ꯔꯤꯔꯣ ꯅꯥꯕ꯭ꯔꯣ?
ꯍꯥ ꯂꯥꯁ ꯄꯥꯎꯗꯤ ꯇꯥ ꯇꯤꯝ
ꯍꯥ ꯅꯥꯕ꯭ꯔꯣ ꯅꯪ?
ꯀ꯭ꯔꯤ ꯇꯧꯕ꯭ꯔꯣ?
ꯌꯥ ꯁꯣꯟꯕꯩ ꯃꯈꯣꯟ ꯃꯥꯟꯕ
ꯑꯥ ꯑꯩꯗꯤ ꯑꯗꯨꯝ ꯍꯥ ꯇꯧꯋꯤꯅ ꯅꯣꯔꯃꯦꯜꯅꯤ ꯅꯣꯔꯃꯦꯜ
ꯅꯪꯒꯤ ꯍꯛꯆꯥꯛ ꯐꯥꯗꯕꯅꯤ ꯍꯥꯏꯔꯁꯨ ꯆꯥꯛ ꯆꯥꯛ ꯊꯣꯡꯔꯤꯗ ꯑꯩꯗꯤ
ꯊꯣꯡꯔꯤ ꯅꯠꯇ꯭ꯔ ꯊꯣꯡꯗ꯭ꯔꯤ
ꯊꯣꯡꯗ꯭ꯔꯤꯌꯦ
ꯑꯣ
ꯅꯪꯗꯤ ꯆꯤꯆꯦꯅ ꯊꯣꯡꯂꯤꯕ
ꯍꯣꯏ ꯀꯔꯤ ꯌꯦꯟꯁꯥꯡ ꯆꯣꯡꯒꯦ
ꯉꯁꯤꯁꯦ ꯕꯤꯟꯁ ꯀ ꯑꯂꯨ
ꯑꯣ
ꯏꯅꯥꯎ ꯅꯨꯄꯤꯕꯨ ꯊꯣꯡꯉꯣ ꯍꯥꯏꯕꯒꯤ ꯑꯃ ꯇꯧꯔꯤꯌꯦ
ꯕꯖꯥꯠ ꯍꯥꯏꯅꯦ ꯅꯪꯗꯤ ꯀꯩ ꯌꯦꯟꯁꯥꯡ ꯊꯣꯡꯕ
ꯑꯩꯔꯣ
ꯑꯥ
ꯑꯌꯨꯛꯇꯤ ꯇꯣꯃꯦ ꯇꯣꯒ ꯑꯥꯂꯨ ꯍꯥ ꯍꯧꯖꯤꯛ ꯀꯔꯤ ꯊꯣꯡꯒꯦꯔꯥ ꯈꯪꯗꯦ
ꯅꯪ ꯉꯁꯤ ꯀꯣꯆꯤꯡꯗꯤ ꯆꯠꯄ꯭ꯔꯣ
ꯉꯁꯤ ꯀꯣꯆꯤꯡ ꯂꯩꯇꯦ
ꯀꯔꯤꯒꯤ
ꯑꯣꯖꯥ ꯂꯩꯇꯕꯤ ꯑꯥ ꯑꯣꯖꯥ ꯂꯩꯇꯕꯤꯅꯤ ꯊꯕꯛ ꯆꯤꯜꯂꯦ ꯍꯥꯏꯌꯦ ꯑꯩꯈꯣꯏ ꯑꯣꯖꯥꯗꫭ
ꯑ ꯍꯌꯦꯡ ꯀꯥꯡꯅꯦ ꯍꯥꯏꯌꯦ ꯑꯗꯣ ꯍꯌꯦꯡꯁꯨ ꯁꯨꯇꯤ ꯑꯣꯏꯔꯝꯅꯤꯅ
ꯈꯪꯗꯦꯗ ꯑꯩꯈꯣꯏ ꯀꯣꯆꯤꯡꯒꯤꯗꯤ ꯑꯩꯅ ꯁꯤ ꯆꯠꯂꯔꫭꯏ ꯈꯟꯕꯅꯦꯕ ꯑꯗꯣ ꯃꯣꯏꯅ ꯑꯃꯨꯛꯀ ꯑꯣꯖꯥ ꯂꯥꯛꯔꯔꯣꯏ ꯍꯥꯏꯕꯒꯤ ꯆꯞ ꯆꯥꯔꯦ ꯍꯥꯏꯔꯒ ꯐꯣꯟ ꯌꯦꯡꯔꯒ ꯐꯣꯟ ꯐꯣꯟ ꯐꯣꯟ ꯌꯦꯡꯔ ꯃꯤꯠꯁꯨ ꯅꯥꯔꯦ
ꯆꯨꯝꯃꯤꯅꯥ
ꯆꯨꯝꯃꯤꯅꯥ
ꯍꯥ ꯍꯨꯏ ꯉꯁꯤ ꯀꯔꯤ ꯀꯔꯤ ꯇꯧꯔꯦ ꯅꯪ
ꯉꯥꯏ ꯀꯔꯤꯁꯨ ꯇꯧꯗꯦ ꯂꯥꯏꯔꯤꯛ ꯄꯥꯒꯦꯅ ꯇꯧꯔꯒ ꯀꯣꯛꯁꯦ ꯍꯥꯡꯗ꯭ꯔꯥꯒꯗꯤ ꯑꯃꯨꯛ ꯈꯣꯝꯖꯤꯟ ꯑꯩꯒꯤ ꯀꯣꯛꯁꯦ ꯗꯤꯁ꯭ꯇꯔꯕ ꯇ꯭ꯔꯣꯞꯄꯅꯤ ꯄ꯭ꯔꯣꯀꯦꯁ ꯄ꯭ꯔꯣꯀ꯭ꯔꯥꯁ꯭ꯇꯤꯅꯦꯁꯟ ꯅꯠꯇ꯭ꯔꯦ ꯑꯁꯦꯡꯕ ꯂꯥꯏꯔꯤꯛ ꯄꯥꯅꯤꯡꯔꯛꯇ꯭ꯔꯦ ꯍꯥꯏꯕꯗꯨ ꯚꯤꯝꯁ ꯎꯕ꯭ꯔꯥ
ꯈꯪꯗꯦ
ꯑꯩꯅ ꯇꯧꯔꯤꯕ ꯃꯑꯣꯡꯁꯦ ꯄ꯭ꯔꯣꯀ꯭ꯔꯥꯁ꯭ꯇꯤꯅꯦꯁꯟ ꯅꯠꯇ꯭ꯔꯦ ꯑꯁꯦꯡꯕ ꯂꯥꯏꯔꯤꯛ ꯄꯥꯅꯤꯡꯔꯛꯇꯕꯒꯤꯅꯦ ꯁꯤꯁꯦ ꯍꯥꯏꯔꯒ ꯂꯩꯕꯗꯨ
ꯑꯗꯨꯅꯦꯕ ꯑꯩꯁꯦ ꯄ꯭ꯔꯣꯀ꯭ꯔꯥꯁ꯭ꯇꯤꯅꯦꯁꯟꯁꯨ ꯅꯠꯇ꯭ꯔꯦ ꯑꯗꯨꯝ ꯄꯥꯅꯤꯡꯗꯦ
ꯍ ꯍꯥ ꯆꯨꯅꯦ
ꯕꯤꯜꯒꯥ ꯄꯥꯎ ꯐꯥꯎꯅꯕ꯭ꯔꯣ
ꯑꯩꯁꯨ ꯄꯥꯒꯦꯔꯥ ꯈꯟꯕꯅꯦꯕꯀꯣ ꯗꯨ ꯇꯟꯕ
ꯀꯃꯥꯏ ꯀꯃꯥꯏ ꯇꯧꯔꯤꯒꯦ ꯀꯣ ꯑꯟꯖꯂꯤ ꯈꯣꯏꯁꯦ
ꯈꯪꯗꯦ ꯑꯩꯗꯤ ꯅꯪꯅ ꯈꯪꯒꯗꯕꯅꯦ ꯑꯩꯗꯤ ꯃꯣꯏꯕꯨ ꯀꯟꯇꯦꯛ ꯁꯨꯛꯇꯧ ꯇꯧꯗꯕꯅꯦ
ꯅꯪꯒꯤ ꯋꯥꯔꯤ ꯁꯨ ꯌꯥꯗꯦꯍꯦ
ꯑꯁ ꯇꯧꯗꯦꯗ ꯑꯩ ꯃꯔꯨꯞ ꯃꯅꯥꯎ ꯂꯩꯇꯦꯗ
ꯑꯁ ꯃꯔꯝ ꯂꯩꯇ꯭ꯔꯁꯨ ꯅꯨꯡꯉꯥꯏꯔꯤꯕꯣ ꯁꯨ ꯇꯧꯕ ꯌꯥꯏꯅ
ꯎꯝ ꯄꯤꯛꯀꯞ ꯇꯧꯗ꯭ꯔꯗꯤ ꯑꯩ ꯇꯜꯂꯦꯕ ꯄꯤꯛꯀꯞ ꯇꯧꯗꯧ ꯃꯥꯟꯗꯦ ꯃꯣꯏ ꯐꯥꯔꯁ ꯀꯣꯜꯗ ꯃꯤ ꯈꯔꯗꯤ ꯂꯩꯌꯦꯗꯅ ꯀꯣꯜ ꯇꯧꯔꯗꯤ ꯄꯤꯛꯀꯞ ꯇꯧꯒꯅꯤ ꯅꯠꯇ꯭ꯔꯒ ꯎꯝ ꯄꯥꯏꯈꯠꯂꯔꯣꯏ ꯍꯥꯏꯕ ꯃꯤꯁꯤꯡꯗꯨ
ꯑꯗꯨ ꯑꯣꯏꯕꯅꯦ ꯇꯧꯅꯤꯡꯗꯕ
ꯋꯥꯔꯤ ꯂꯣꯏꯔꯦꯅꯦ ꯑꯗꯨꯗꯤ
ꯂꯣꯏꯔꯦ ꯏꯊꯟꯇ ꯃꯣꯏꯒ ꯁꯥꯟꯅꯔꯒ ꯂꯣꯏꯔꯦ
ꯑꯩ ꯑꯦ ꯒꯨꯏ ꯑꯥꯗꯔ ꯂꯥꯍꯣ ꯎꯝ ꯗꯦꯠ ꯏꯁ ꯑꯗꯨꯒꯤꯅꯦ ꯑꯩꯅꯍꯥꯏꯗꯧꯔꯤꯁꯦ ꯊꯕꯛ ꯊꯤꯕꯁꯦ ꯑꯩꯈꯣꯏ ꯀꯩ ꯅꯨꯃꯤꯠꯇ ꯊꯤꯕ ꯆꯠꯁꯦ ꯍꯥꯏꯕꯔ?
ꯑꯦ ꯑꯁ ꯍꯌꯦꯡ ꯁꯨꯇꯤ ꯑꯨꯢꯔꯗꯤ ꯎꯝ ꯑꯇꯣꯞꯄꯁꯨ ꯁꯨꯇꯤ ꯑꯣꯏꯒꯅꯤꯀꯣ?
ꯎꯝ ꯍꯌꯦꯡꯗꯤ ꯍꯪ
ꯉꯁꯤ ꯆꯠꯂꯁꯨ ꯌꯥꯒꯗꯕꯅꯤꯅꯦ
ꯉꯁꯤꯁꯨ ꯍꯥꯡꯗꯒꯨꯝ
ꯍꯥ
ꯉꯁꯤꯁꯨ ꯍꯥꯡꯗꯕꯅꯦ
ꯀ꯭ꯔꯤꯒꯦ?
ꯅꯣꯡꯃꯜ ꯀꯔꯤꯔꯥ
ꯅꯣꯡꯃꯥ ꯄꯣꯟ ꯄꯟꯕ ꯍꯥꯏꯕꯗꯨꯔꯥ?
ꯅꯣꯡꯃꯥ ꯄꯥꯟꯕ ꯍꯥꯏ ꯅꯥꯡꯃ ꯄꯟꯕ ꯉꯥꯁꯤ ꯑꯣꯏꯔꯦ
ꯊꯥ ꯈꯨꯗꯤꯡ ꯂꯩꯌꯦꯀꯣ ꯃꯣꯏꯒꯤꯗꯣ?
ꯇꯥꯕ꯭ꯔꯣ?
ꯄꯥꯏ
ꯌꯥꯗꯦꯗ ꯅꯪꯒꯤ ꯕꯦꯛꯒ꯭ꯔꯥꯎꯟꯗ ꯌꯥꯝꯃꯜꯂꯦ
ꯑꯗꯨ ꯑꯗꯨꯒꯤ ꯑꯣꯏꯔꯝꯅꯤ ꯑꯩꯒꯤ ꯌꯥꯝꯗꯕꯁꯦ
ꯕꯦꯛꯒ꯭ꯔꯥꯎꯟꯗ ꯗꯁꯨ ꯅꯣꯛꯅꯣꯛꯔꯒ ꯅꯪꯗꯤ ꯀꯣꯜꯇꯧꯋꯦ
ꯅꯪꯒꯤ ꯀꯤꯌꯥ ꯋꯠꯂꯤꯒꯦ?
ꯑꯍꯣ ꯑꯅꯤ ꯑꯅꯤ ꯑꯅꯤ ꯎꯝ ꯉꯔꯥꯡꯗꯣ ꯅꯨꯄꯥ ꯑꯃꯕꯨ ꯀꯣꯜ ꯇꯧꯋꯦꯕꯀꯣ ꯃꯥꯅ ꯀꯣꯜ ꯇꯧꯕꯅꯦꯗ ꯑꯗꯨ ꯑꯩꯅ ꯑꯃꯨ ꯃꯥꯔꯛ ꯃꯕꯨꯀꯣꯜ ꯇꯧꯋꯦ ꯃꯥ ꯑꯍꯨꯝꯔꯥ ꯇꯧꯋꯦꯕ ꯑꯗꯣ ꯃꯒꯤꯁꯨ ꯊꯥꯔꯇꯤ ꯃꯤꯅꯤꯠꯁ ꯍꯦꯟꯈ꯭ꯔꯕ ꯍꯥ
ꯏꯅꯥꯎ ꯅꯨꯄꯤꯒꯤꯗꯤ ꯋꯥꯠꯂꯤ
ꯏꯅꯥꯎ ꯅꯨꯄꯤ ꯉꯥꯡꯅꯤꯡꯗ꯭ꯔꯗꯤ ꯅꯪ ꯅꯪꯅ ꯄꯥꯏꯔꯣ ꯃꯥꯒꯤꯗꯣ ꯑꯗꯨꯒ ꯅꯪ ꯉꯥꯡꯉꯣ ꯄꯥꯏꯔꯣ ꯍꯥꯏꯕꯗꯤ ꯅꯪꯒꯤ ꯐꯣꯟꯗ ꯍꯥꯞꯄꯒꯀꯣ
ꯉꯥꯡꯅꯤꯡꯗꯕꯁꯤꯅ ꯕꯥꯍꯞꯇꯗꯦ ꯑꯩꯁꯨ
ꯍꯥꯞ ꯍꯥꯞ ꯇꯧꯁꯦꯅ ꯅꯪ ꯅꯪꯅ ꯉꯥꯡꯉꯗꯤ ꯂꯣꯏꯅ
ꯍꯥꯞꯁꯨ ꯇꯧꯅꯤꯡꯗꯕ ꯉꯥꯡꯁꯨ ꯉꯥꯡꯅꯤꯡ
ꯑꯁ ꯌꯥꯔꯗꯤ ꯌꯥꯝ ꯅꯨꯡꯉꯥꯏꯒꯗꯕꯅꯦꯕꯀꯣ ꯑꯁ ꯑꯁ ꯄꯝꯃꯨꯕꯗꯣ ꯂꯣꯏꯔꯦ ꯑꯩ
ꯅꯪ ꯑꯃ ꯆꯤꯒꯤꯗꯣ ꯄꯥꯏꯕ ꯌꯥꯗ꯭ꯔꯣ
ꯑꯗꯨ ꯌꯥꯗꯦꯕ ꯌꯥꯏꯌꯦ ꯑꯗꯨ ꯃꯥꯒꯤꯗꯣ ꯔꯦꯖꯤꯁꯇꯔ ꯇꯧꯕꯃ ꯇꯧꯗꯕ ꯃꯥꯜꯂꯦ ꯃꯣꯏ ꯁꯦꯝꯕꯁꯤꯅꯀꯣ ꯍꯌꯦꯡꯗꯤ ꯀꯃꯥꯏꯅ ꯇꯧꯅꯤ
ꯍꯥꯥ
ꯍꯌꯦꯡꯗꯤ ꯀꯃꯥꯏꯅ ꯇꯧꯅꯤꯕ
ꯍꯌꯥ
ꯌꯦꯁ
ꯈꯪꯗꯦ ꯑꯩꯁꯦ ꯉꯁꯤ ꯑꯃꯨꯛ ꯕꯣꯜ ꯌꯦꯡꯒꯗ꯭ꯔꯥ ꯈꯪꯗꯦꯅꯦ ꯑꯗꯨꯒꯤ ꯍꯌꯦꯡꯁꯦ ꯑꯃꯨꯛ ꯇꯨꯝꯒꯗ꯭ꯔꯥ ꯈꯪꯗꯦ
ꯉꯁꯤ ꯕꯣꯜꯗꯤ ꯄꯨꯡ ꯀꯌꯥꯗ
ꯅꯨꯡꯗꯥꯡ ꯊꯨꯋꯦꯜꯐ ꯊꯥꯔꯇꯤꯗ ꯂꯩꯔꯦ ꯑꯝꯃꯨꯀ
ꯑꯣ
ꯑꯔꯖꯦꯟꯇꯤꯅꯥꯒ ꯏꯟ꯭ꯂꯅꯤꯅꯦ
ꯇꯜꯂꯤꯗ ꯑꯔꯖꯦꯟꯇꯤꯅꯥꯒꯤꯗꯤ ꯎꯝ
ꯑꯥꯔꯖꯦꯟꯇꯤꯅꯥꯕꯨ ꯇꯥꯟꯕꯁꯨ ꯌꯥꯝꯃꯦ
ꯎꯝ ꯑꯗꯨꯝ
ꯑꯩꯁꯨ ꯇꯜꯂꯦ ꯑꯗꯨ ꯏꯪꯂꯦꯟ ꯁꯞꯄꯣꯔꯠ ꯇꯧꯅꯤꯡꯕ ꯑꯗꯨꯒꯤ ꯌꯦꯡꯒꯅꯤ
ꯉꯝꯗꯧ ꯃꯥꯟꯗꯦ ꯅꯪ ꯁꯞꯄꯣꯔꯠ ꯇꯧꯔꯗꯤ
ꯑꯗꯨꯅꯦ ꯑꯩꯒꯤ ꯏꯁꯤꯇꯥꯁꯨ ꯎꯗ꯭ꯔꯣ ꯉꯔꯥꯡꯁꯨ ꯐ꯭ꯔꯥꯟꯁ ꯇꯧꯕꯅꯦꯕꯀꯣ ꯐ꯭ꯔꯥꯟꯁ ꯑꯣꯏꯅ ꯄꯣꯛꯈ꯭ꯔꯕ
ꯅꯪꯅ ꯍ ꯑꯁꯤ ꯁꯞꯄꯣꯔꯠ ꯇꯧꯒꯅꯤ ꯆꯨꯝꯅ ꯍꯥꯏꯔꯗꯤ ꯎꯝ ꯉꯝ ꯌꯥꯔꯣꯏ
ꯎꯝ ꯏꯁꯤꯡ ꯅꯨꯡꯁꯥ ꯁꯥꯕꯒ ꯏꯁꯤꯡ ꯊꯛꯄꯁꯦ ꯌꯥꯝ ꯌꯥꯝ ꯊꯛꯄꯩ ꯏꯁꯤꯡꯁꯦ ꯅꯨꯡꯇꯤꯒꯤ ꯍꯨꯠꯇ꯭ꯔꯗꯤ ꯌꯥꯗ꯭ꯔꯦꯕ
ꯎꯝ ꯖꯤ ꯂꯣꯟꯗꯨ ꯂꯧꯕ ꯌꯥꯗ꯭ꯔꯣ
ꯇꯥꯕ꯭ꯔꯥ ꯖꯨꯂꯣꯟꯒꯤ ꯏꯁꯤꯡꯗꯣ ꯂꯧꯕ ꯌꯥꯗꯕ ꯗꯤꯁ
ꯂꯧꯕ ꯌꯥꯏꯌꯦ ꯑꯗꯨ ꯑꯩꯈꯣꯏꯗꯤ ꯑꯥꯗ ꯀꯥꯕꯅꯤꯅꯀꯣ ꯃꯣꯏꯅ ꯕꯦꯂꯨꯟꯒꯤ ꯄꯨꯔꯛꯄꯗꯨꯗꯤ ꯒꯥꯔꯤꯗꯨ ꯑꯁꯤ ꯃꯊꯛꯇ ꯀꯥꯕ ꯌꯥꯗꯕ ꯑꯩꯈꯣꯏꯒꯤ ꯗꯥꯁꯨ ꯁꯥꯏꯅꯁ ꯂꯩꯕꯒ ꯇꯣꯜꯁꯤ ꯂꯩꯕꯁꯤꯅ ꯑꯌꯥꯝꯕ ꯐꯨꯠꯄ ꯑꯣꯏꯅ ꯊꯛꯑꯦꯕ
ꯍꯛꯆꯥꯡꯒꯤꯗꯤ ꯐꯔꯝꯅꯤꯗ ꯑꯗꯨ ꯋꯥꯕꯗꯤ ꯋꯥꯕꯅꯤꯕꯀꯣ
ꯍꯣꯏ ꯍꯣꯏ ꯑꯗꯨꯒꯤꯅꯤꯅ ꯑꯇꯣꯞꯄꯒꯤ ꯅꯠꯇꯦ ꯅꯣꯡꯁꯨ ꯆꯨꯕꯒꯤ ꯅꯣꯡꯒꯤ ꯅꯣꯡ ꯆꯨꯕꯒꯤ ꯏꯁꯤꯡꯅꯤꯅ ꯍꯧꯖꯤꯛꯀꯥꯟ ꯊꯛꯄ ꯅꯨꯡꯉꯥꯏꯌꯦꯕꯀꯣ ꯑꯗꯨꯕꯨ ꯗꯥ ꯄ꯭ꯔꯣꯕ꯭ꯂꯦꯝ ꯏꯁ ꯐꯨꯠꯄ
ꯏꯁꯤꯡꯗꯤ ꯌꯥꯝ ꯊꯛꯎ ꯑꯁ ꯌꯥꯗꯦꯍꯦ ꯅꯪꯒꯤꯗꯣ ꯇ꯭ꯔꯡ ꯇ꯭ꯔꯡ ꯇ꯭ꯔꯡ ꯗꯦꯝ
ꯑꯩ ꯅꯠꯇꯦ
ꯌꯥꯗꯦ
ꯍꯧꯖꯤꯛꯇꯤ ꯇꯧꯗꯤꯌꯦ
ꯑꯩ ꯀꯟ ꯅꯥꯏꯌꯦ
ꯊꯦꯠ
ꯅꯪ ꯉꯁꯤ ꯄꯨꯡ ꯀꯌꯥꯗ ꯍꯧꯒꯠꯄ꯭ꯔꯣ
ꯅꯪꯕꯨ ꯇꯦꯛꯁ ꯊꯥꯗ꯭ꯔꯤꯀꯥꯟꯗ
ꯑꯩꯒꯤ ꯇꯦꯛꯁꯤ ꯌꯦꯡꯉꯒ ꯅꯪꯗꯤ ꯇꯨꯝꯈ꯭ꯔꯕ ꯃꯥꯜꯂꯦ ꯑꯃꯨꯛꯀ
ꯈꯪꯗꯦ ꯑꯩꯁꯤ ꯏꯊꯟꯇꯁꯨ ꯈꯪꯗꯦꯑꯦ
ꯐꯝꯕꯤꯌꯨ
ꯈꯪꯕꯤꯌꯨ ꯍꯥꯏꯔꯒꯦ ꯍꯦꯛ ꯈꯪꯕ ꯑꯣꯏꯔꯗꯤ ꯐꯒꯗꯕꯅꯤꯀꯣ ꯈꯪꯕꯤꯌꯨ ꯍꯥꯏꯔꯒ ꯍꯦꯛ ꯑꯗꯨꯝ ꯈꯪꯔꯗꯤ ꯐꯥꯒꯗꯕꯅꯦꯕ
ꯈꯔ ꯈꯪꯉꯁꯨ ꯇꯧꯗꯦꯅ ꯈꯪꯉꯁꯨ ꯀꯥꯟꯅꯕ ꯇꯧꯗ꯭ꯔꯗꯤ ꯈꯪꯉꯒ ꯀꯔꯤ ꯀꯥꯟꯅꯕ ꯂꯩꯕꯒꯦ
ꯃꯤ ꯑꯃꯁꯦ ꯌꯥꯝ ꯂꯩꯁꯨꯗ ꯌꯥꯝ ꯋꯥꯡꯈ꯭ꯔꯦꯗ
ꯐꯤꯂꯣꯁꯣꯐꯤ ꯍꯦꯍꯦ